ꯇꯥꯔꯦꯀꯣ
ꯒꯨꯠ ꯑꯣ ꯇꯥꯏ ꯚꯥꯏ
ꯑꯣ ꯆꯥ ꯆꯠꯄ꯭ꯔꯣ
ꯑꯩ ꯍꯧ ꯍꯧꯖꯤꯛꯁꯤ ꯆꯠꯇ꯭ꯔꯦ
ꯑꯣ
ꯉꯁꯥꯏ ꯂꯣꯏꯔꯦꯗꯣ ꯑꯩꯈꯣꯏꯗꯤ
ꯑꯣ
ꯅꯪꯗꯤ
ꯑꯩ ꯑꯩ ꯉꯁꯤ ꯆꯁ ꯆꯠꯇ꯭ꯔꯦ ꯍꯩꯁꯨ ꯑꯩꯗꯤ ꯅꯦꯛꯁ ꯁꯟꯗꯦꯗ ꯑꯣꯏꯅ ꯆꯠꯂꯒꯦ
ꯗꯤ ꯁꯟꯗꯦ ꯑꯣꯏꯗ꯭ꯔꯁꯨ ꯍꯣꯔꯦꯟ ꯅꯨꯡꯗꯥꯡ ꯆꯠꯄ ꯌꯥꯏꯅꯦ
ꯃꯤ ꯀꯌꯥ ꯆꯠꯅꯗꯦꯅꯦ ꯏꯚꯤꯅꯤꯡꯗ ꯑꯩꯈꯣꯏꯒꯤ ꯇꯟꯕ ꯑꯃꯁꯨ ꯌꯥꯎꯕ
ꯑꯣ ꯑꯣ ꯍꯣꯏꯗ ꯑꯗꯨꯗꯤ ꯃꯊꯪꯗ ꯑꯣꯏꯅ ꯆꯠꯂꯣꯗ ꯑꯗꯨꯗꯤ
ꯑꯥ ꯍꯥꯏꯗꯤ ꯈꯪꯗꯦꯅꯦ ꯍꯟꯗꯛ ꯃꯔꯛꯁꯦ ꯕꯣꯜ ꯌꯦꯡꯕꯒꯤꯔ ꯊꯦꯡꯅ ꯊꯦꯡꯅ ꯍꯧꯒꯠꯄ
ꯍꯣꯏ ꯆꯨꯝꯃꯤ ꯆꯞ ꯃꯥꯟꯅꯔꯦ ꯕ꯭ꯔꯣ
ꯎꯝꯍꯝ ꯆꯛꯇꯤ ꯆꯥꯔꯦ
ꯑꯈꯣꯏ ꯆꯥꯈ꯭ꯔꯦ ꯍꯣꯏ ꯅꯪꯗꯤ
ꯆꯥꯔꯦ
ꯑꯤ ꯀꯩ ꯏꯟꯁꯥꯡ
ꯉꯁꯤꯁꯦ ꯍꯋꯥꯏꯅꯤꯗ
ꯑꯧ ꯍꯥꯎ ꯏꯗ
ꯍꯝ ꯅꯪꯗꯤ
ꯑꯩꯗꯤ ꯀꯔꯤ ꯍꯥꯏꯒꯗ꯭ꯔꯥ ꯍꯪꯒꯥꯝ ꯑꯣꯏꯅ ꯆꯥꯔꯦ
ꯑꯣ
ꯍꯪꯒꯥꯝ ꯑꯀꯥꯡꯕꯗꯣ ꯍꯪꯒꯥꯝ ꯑꯀꯥꯡꯕꯗꯣ
ꯑꯀꯪ ꯌꯥꯎꯕꯅꯤꯍꯦ ꯌꯥꯎ ꯚꯤꯇꯃꯤꯟ ꯌꯥꯎꯗ꯭ꯔꯁꯨ ꯄꯣꯇꯥꯁꯤꯌꯝꯒꯨꯝꯕ ꯌꯥꯎꯔꯝꯃꯅꯤꯅꯦ
ꯑ ꯍꯣꯏ ꯑꯗꯨꯗꯤ ꯈꯔꯗꯤ ꯌꯥꯎꯔꯗꯤ ꯌꯥꯎꯔꯝꯕꯁꯨ ꯌꯥꯏ ꯌꯥꯝ ꯌꯥꯎꯔꯣꯏꯗ ꯑꯗꯨ ꯍꯗ ꯂꯣꯏ ꯆꯠꯈ꯭ꯔꯕꯅꯤꯅꯈꯣꯏ
ꯎꯝ ꯀꯩꯅꯣꯝꯃꯗꯤ ꯌꯥꯎꯔꯝꯒꯅꯤꯗ ꯍꯛꯆꯥꯡꯗ ꯀꯥꯟꯅꯕ ꯎꯝ ꯅ꯭ꯌꯨꯇ꯭꯭ꯔꯔꯤꯟꯁ ꯀꯔꯤ ꯀꯔꯤꯅ ꯏꯇꯃꯤꯟ ꯁꯤ ꯗꯤ ꯀꯔꯤ ꯀꯔꯤꯒꯤꯔ ꯄꯣꯇꯥꯁꯤꯌꯝ ꯖꯤꯡ ꯑꯗꯨꯒꯨꯝꯕ ꯁꯨ ꯂꯩꯔꯝꯒꯅꯤꯗ ꯎ ꯀꯅꯗꯦ ꯍꯥꯏꯕꯗꯨ
ꯎꯝ
ꯀꯃꯥꯏꯅ ꯊꯣꯡꯉꯒ ꯆꯥꯕꯅꯣ ꯆꯒꯦꯝ ꯄꯣꯝꯕ ꯇꯧꯔ ꯆꯥꯕꯅꯣ ꯑꯗꯨꯗꯣ
ꯍꯣꯏ ꯑꯗꯨꯃ ꯇꯧꯔꯒ ꯇꯧꯍꯅꯤ ꯍꯣꯏ
ꯑꯣ ꯑꯗꯨ ꯅꯠꯇ꯭ꯔꯗꯤ ꯑꯇꯣꯞꯄꯗꯤ ꯍꯥꯎꯇꯦꯕ
ꯍꯣꯏ ꯇꯥꯞꯗ ꯂꯥꯛꯑꯕꯦꯔꯣꯑꯣ ꯑꯁꯤ ꯌꯥ ꯕꯦꯛꯒ꯭ꯔꯥꯎꯟꯗꯨꯁꯦ ꯑꯩꯈꯣꯏ ꯑꯩꯈꯣꯏ ꯏꯃꯥꯟꯅꯕ ꯂꯩꯕꯀꯣ ꯍꯣꯏ
ꯑꯗꯨꯗ ꯑꯁꯤ ꯀꯣꯜ ꯇꯧꯕ ꯃꯇꯝꯗꯗꯤ ꯈꯔ ꯂꯥꯞꯊꯣꯛꯆꯩ ꯑꯗꯨꯒꯨꯝꯕꯗꯣ ꯎ
ꯑꯗꯣ ꯉꯁꯤꯗꯤ ꯀꯗꯥꯏ ꯆꯠꯀꯗ꯭ꯔꯣ
ꯉꯁꯤꯁꯦ ꯁꯟꯗꯦꯅꯤꯅ ꯈꯪꯗꯦ ꯍꯣꯔꯦꯟꯗꯤ ꯕꯖꯥꯔ ꯀ ꯀꯨꯝꯒꯅꯤ ꯊꯕꯛ ꯃꯆꯥ ꯑꯃ ꯂꯩꯕ
ꯑꯣ ꯑꯣ ꯄꯣꯠ ꯈꯔ ꯂꯩꯔꯨꯒꯦ ꯇꯧꯕꯔꯥ
ꯎꯝ ꯍꯦ ꯅꯠꯇꯗꯥ ꯄꯣꯠ
ꯍ
ꯄꯣꯠ ꯍꯥꯏꯔꯤꯁꯤ ꯏꯆꯝ ꯆꯝꯕ ꯄꯣꯠꯅꯤꯗ
ꯑ ꯅꯣꯏꯗꯨꯗꯤ ꯕꯖꯥꯔ ꯂꯩꯕꯅꯤꯅ ꯄꯣꯠꯄꯨ ꯄꯣꯠꯆꯁꯨ ꯐꯥꯟꯅꯅꯤꯅ
ꯑꯗꯨ ꯄꯣꯠꯄꯨꯗꯤ ꯑꯗꯨꯝ ꯂꯩꯗ
ꯑꯣ ꯑꯁ ꯑꯩꯀꯣꯏꯔꯣꯝꯗꯗꯤ ꯐꯪꯗ꯭ꯔꯤꯗ
ꯑꯣ ꯃꯇꯝꯁꯤꯅ ꯌꯥꯗꯕꯒꯤ ꯑꯣꯏꯔꯝꯅꯤ ꯎꯝ
ꯄꯣꯠꯁꯦ ꯐꯪꯕ ꯂꯨꯔꯦꯅꯦ ꯑꯩꯈꯔꯣꯝꯗ
ꯐꯪꯉꯅꯤ ꯀꯣꯟꯅ ꯐꯪꯂꯪꯂꯛꯀꯅꯤ
ꯎꯝ ꯎꯝ ꯑꯗꯨꯝꯥꯏ ꯉꯥꯏꯕ ꯇꯥꯔꯦ
ꯂꯣꯠꯅꯗꯤ ꯌꯣꯟꯕꯁꯨ ꯌꯥꯎꯔꯝꯒꯅꯤꯗ
ꯑꯩꯈꯣꯏꯗꯗꯤ ꯄꯨꯔꯥ ꯊꯤꯡꯗ꯭ꯔꯦꯅꯦꯗꯣ
ꯑ
ꯌꯣꯟꯕ ꯑꯃꯐꯥꯎ ꯌꯥꯗ꯭ꯔꯦꯕꯒꯣ
ꯎꯝ ꯎꯝ ꯎꯝ
ꯑꯁ ꯄꯣꯠ ꯄꯥꯏꯗꯕꯁꯦ ꯀꯨꯏꯔꯦꯦ
ꯑꯦ
ꯋꯥꯔꯤꯦꯅꯦ ꯊꯥꯅꯤ ꯃꯁꯨꯔꯤꯅꯤ
ꯎꯝ ꯑꯗꯨꯅ ꯐꯕꯅꯤꯗ ꯄꯣꯠ ꯄꯥꯏꯕꯁꯤ ꯎ ꯌꯥ ꯐ
ꯍꯣꯏ ꯐꯈ꯭ꯔꯦ ꯍꯥꯏꯁꯤꯔꯥ ꯑꯉꯥꯡ ꯃꯇꯗ ꯑꯗꯨꯝ ꯄꯥꯏꯔꯛꯄꯅꯤꯅꯀꯣ
ꯑꯥ
ꯀ꯭ꯂꯥꯁ ꯅꯥꯏꯟ ꯇꯦꯟꯗꯒꯤ ꯑꯗꯨꯝ ꯄꯥꯏꯔꯛꯄꯅꯤꯅ ꯍꯟꯗꯛꯁꯦ ꯑꯃꯨꯛ ꯄꯥꯏꯕꯤꯗꯕꯁꯤ ꯌꯥꯝ ꯅꯨꯡꯉꯥꯏꯇꯦꯅꯤ
ꯈꯪꯗꯦ ꯑꯩꯗꯤ ꯄꯥꯏꯗꯕꯅꯤꯅ
ꯑꯣ ꯅꯪꯗꯤ ꯄꯥꯏꯗꯕ꯭ꯔꯣ ꯑꯁ ꯐꯔꯦꯅꯦꯗꯤ ꯌꯦꯟꯗꯥꯋꯥ ꯃꯤꯅꯤꯅꯦ
ꯍ ꯑꯗꯨꯗꯤ ꯑꯗꯨ ꯄꯥꯏꯗꯦ ꯍꯥꯏꯕ ꯋꯥꯅꯤ ꯑꯇꯩꯗꯤ ꯈꯪꯗꯦꯍꯦ
ꯍꯝ
ꯅꯪꯗꯤ ꯌꯨꯝꯗ ꯂꯩꯒꯔꯣ ꯅꯠꯇ꯭ꯔꯒ ꯃꯄꯥꯟꯗ ꯀꯣꯏꯊꯣꯛꯇꯦꯔꯣ
ꯑꯩꯈꯣꯏ ꯏꯃꯥꯟꯅꯕ ꯌꯨꯝꯗ ꯂꯩ
ꯑꯣ
ꯍꯧꯖꯤꯛꯁꯦ ꯋꯦꯗꯔ ꯈꯔ ꯅꯨꯡꯉꯥꯏꯇꯕꯀꯣ
ꯑꯍꯥ ꯆꯤꯡꯗ ꯂꯩꯕ꯭ꯔꯣ
ꯍꯣꯏ
ꯑꯣ ꯋꯦꯗꯔ ꯅꯨꯡꯉꯥꯏꯇꯕꯅꯤ ꯑꯩ ꯇꯝꯄꯥꯛꯇ ꯂꯩ
ꯑꯣ ꯅꯣꯏꯔꯣ ꯅꯪ ꯅꯣꯡ ꯃꯝꯕ꯭ꯔꯣ
ꯅꯣꯡ ꯃꯃꯤꯅꯦꯍꯦ ꯉꯁꯤ
ꯑꯣ ꯑꯩꯈꯣꯏꯔꯣꯝꯗꯅ ꯋꯦꯗꯔ ꯅꯨꯡꯉꯥꯏꯕ
ꯑꯣꯥ ꯁꯥꯕ꯭ꯔꯣ ꯍꯧꯖꯤꯛ
ꯌꯥꯝꯅꯗꯤ ꯁꯥꯠꯇꯦ ꯌꯥꯝꯅꯁꯨ ꯏꯪꯗꯦ ꯆꯞ ꯆꯥꯔꯦ
ꯑ ꯑꯦ ꯅꯪꯅ ꯍꯧꯖꯤꯛ ꯅꯤꯡꯁꯤꯡꯕꯗꯣ ꯑꯗꯨꯒꯤ ꯑꯣꯏꯔꯕꯝꯅꯤꯅ ꯄꯣꯠ ꯄꯣꯠ ꯅꯤꯡꯁꯤꯡꯉꯤ ꯍꯥꯏꯕꯗꯣ
ꯀꯔꯤ ꯍꯥꯏꯒꯗ꯭ꯔꯥ ꯎ ꯃꯈꯥ ꯎ ꯑꯆꯕ ꯃꯈꯥꯗ ꯐꯛ ꯊꯥꯔꯒ
ꯎꯝ
ꯀꯧꯗꯣ ꯑꯗꯨꯣ ꯅꯤꯡꯁꯤꯡꯉꯛꯄ
ꯍꯥ ꯎꯝ ꯅꯨꯡꯁꯤꯈ꯭ꯔꯤꯗꯀꯣ
ꯐꯪꯗꯁꯦ ꯌꯥꯝ ꯂꯨꯔꯤꯅꯤ
ꯎ
ꯌꯥꯂ ꯑ ꯑꯗꯨ ꯅꯪꯗꯤ ꯉꯁꯤ ꯀꯗꯥꯏꯖꯒꯔꯣ
ꯉꯁꯤ ꯑꯩ ꯎꯝ ꯑꯇꯣꯞꯄꯗ ꯆꯠꯂꯣꯏ ꯕꯖꯥꯔ ꯉꯍꯥꯛ ꯄꯨꯡ ꯑꯃꯒꯨꯝꯕ ꯀꯩꯅꯣ ꯀꯨꯏꯔꯣꯏꯗ ꯀꯨꯝꯔꯣꯏ ꯍꯦꯛ ꯑꯗꯨꯝ ꯍꯜꯂꯛꯀꯅꯤ
ꯎꯝ
ꯆꯠꯂꯗꯤ ꯆꯠꯂꯦ ꯈꯪꯗꯦ ꯍꯧꯣꯔꯦꯅ ꯎꯝ ꯣꯜ ꯇꯝ ꯆꯅꯥꯏ
ꯑꯣ
ꯣꯅꯤꯗ ꯣꯕꯣꯜꯅꯤꯗ
ꯑ ꯑ ꯐꯨꯠꯕꯜꯒꯤꯁꯅꯥꯗꯦ
ꯐꯨꯠꯕꯣꯜ ꯍꯣꯏ ꯍꯧꯖꯤꯛ ꯀꯥꯟꯅꯤ ꯁꯥꯟꯅꯗꯦ ꯍꯥꯟꯅꯗꯤ ꯍꯥꯏ ꯁ꯭ꯀꯨꯜ ꯃꯇꯝꯗꯗꯤ ꯁꯥꯟꯅꯕꯅꯤ
ꯑꯣ ꯎꯝ
ꯅꯪꯗꯤ ꯀꯔꯤ ꯁꯥꯟꯅꯕ꯭ꯔꯣ ꯋꯥꯏ ꯈꯨꯕꯣꯜ ꯁꯥꯟꯅꯕ꯭ꯔꯣ
ꯍꯣꯏ
ꯑꯣ ꯐꯨꯠꯕꯣꯜ ꯑꯣꯏꯅ ꯎꯝ ꯑꯗꯨꯅꯅꯦ ꯑꯩꯅ ꯇꯣꯛ ꯇꯣꯛꯈ꯭ꯔꯕꯗꯣ ꯑꯗꯨꯝ ꯁꯣꯅꯤ ꯀꯜꯂꯦꯕ ꯑꯗꯨꯝ ꯁꯅꯥꯅꯕ ꯈꯨꯗꯤꯡ ꯑꯗꯨꯝ ꯁꯣꯛꯀꯜꯂꯦꯕ ꯑꯗꯨꯒꯤ ꯑꯩꯁꯦ ꯑꯗꯨꯝ ꯇꯟꯕ
ꯍꯣꯏ ꯁꯣꯛꯄꯗꯤ ꯁꯣꯛꯍꯟꯕꯅꯤ
ꯎꯝ ꯍꯥꯏꯕꯗꯤ ꯄ꯭ꯔꯣꯐꯦꯁꯅꯦꯜ ꯑꯣꯏꯅ ꯆꯠ ꯆꯠꯄꯨꯗꯤ ꯀꯗꯤ ꯆꯜꯂꯦ ꯅꯠꯇꯕꯤꯗ ꯑꯗꯨꯝ ꯁꯣꯛ ꯁꯣꯛꯍꯟꯕꯗꯣ
ꯍꯣꯏ
ꯑꯗꯨ ꯇꯟꯕ ꯑꯩꯅ ꯕꯣꯂꯤꯗꯤ ꯑꯗꯨꯝ ꯉꯥꯏꯍꯥꯛꯀꯤ ꯑꯗꯨꯝ ꯑꯦꯟꯖꯣꯏ ꯇꯧꯕꯗꯣ ꯑꯗꯨꯝ ꯅꯨꯡꯉꯥꯏꯅ
ꯍꯣꯏ
ꯉꯥꯏꯍꯥꯛ ꯆꯣꯡꯊꯣꯛ ꯆꯣꯡꯁꯤꯟ ꯇꯧꯔꯒ ꯍꯨꯃꯥꯡꯁꯨ ꯌꯥꯝ ꯊꯣꯛꯑꯦꯕ
ꯍꯣꯏ ꯍꯣꯏ ꯑꯗꯨ ꯑꯩꯗꯤ ꯕꯣꯂꯤꯕꯣꯜ ꯁꯅꯥꯎꯕꯁꯦ ꯈꯨꯠ ꯈꯨꯠꯀꯨꯝꯕꯁꯦ ꯌꯥꯝ ꯅꯥꯒꯥꯂꯦꯟꯅꯤ
ꯎꯝ ꯑꯗꯨꯝ ꯁꯥꯟꯅꯔꯛꯑꯗꯤ ꯑꯗꯨꯝ ꯑꯗꯨꯗꯤ ꯀꯩꯁꯨ ꯅꯠꯇꯦꯗ ꯑꯗꯨꯝ ꯋꯥꯔꯝ ꯑꯞ ꯇꯧꯔꯥ ꯁꯥꯟꯅꯔꯗꯤꯕꯣ ꯅꯪ ꯄꯪꯁꯅꯥ ꯁꯟꯅꯗꯕꯒꯤ ꯑꯣꯏꯔꯝꯅꯤ
ꯍꯣꯏ ꯄꯥꯛꯇꯤ ꯁꯟꯅꯥꯗꯦꯕ ꯍꯥꯏꯕꯗꯤ ꯕꯣꯂꯤꯕꯣꯜꯗꯤꯀꯣ ꯑꯗꯨꯒꯤ ꯑꯣꯏꯕꯁꯤꯅꯤ
ꯎꯝ ꯕꯣꯂꯤꯗꯤ ꯑꯗꯨꯝ ꯇꯞꯅ ꯁꯥꯟꯅꯒꯦ ꯍꯥꯏꯗꯨ ꯑꯗꯨꯝ ꯇꯞꯅ ꯁꯥꯟꯅꯕ ꯌꯥꯏ ꯑꯩꯅ
ꯍꯣꯏ
ꯐꯨꯠꯕꯣꯜꯗꯤ ꯑꯩ ꯇꯞ ꯁꯥꯟꯅꯒꯦ ꯍꯥꯏꯔꯁꯨ ꯑꯇꯣꯞꯄ ꯐꯨꯝꯃꯤꯅ ꯈꯥꯎꯔꯛꯀꯅꯤ ꯈꯣꯡꯗ ꯑꯣ ꯑꯣ ꯃꯤ ꯑꯗꯨꯝ ꯁꯣꯛ ꯇꯨꯕꯗꯣ ꯐꯥꯒꯤ ꯅꯠꯇꯦꯕ ꯑꯥꯗ ꯄꯥꯏꯔ ꯇꯨ ꯃꯊꯛꯇꯤ ꯑꯃꯨꯛ ꯇꯥꯔꯛꯇꯧꯗꯣ
ꯎꯝ
ꯋꯥꯅ ꯌꯥꯝ ꯊꯨꯅ ꯆꯦꯜꯂꯛꯄꯗ ꯃꯤꯅ ꯈꯔ ꯑꯥ ꯊꯦꯡꯉꯗꯤ ꯑꯗꯨꯝ ꯇꯨꯔꯦꯕ ꯕꯣꯜ ꯐꯨꯠꯕꯣꯜꯗꯣ
ꯍꯣꯏ ꯅꯪ ꯁꯣ ꯍꯟꯗꯛ ꯋꯥꯔꯜ ꯀꯞ ꯌꯦꯡꯕ꯭ꯔꯥ ꯀꯃꯥꯏ ꯇꯧꯕ꯭ꯔꯥ
ꯕꯣꯜꯗꯤ ꯑꯗꯨꯝ ꯌꯦꯡꯉꯦ ꯍꯣꯏ ꯑꯗꯨ ꯃꯦꯠꯁ ꯑꯥ ꯀꯔꯤ ꯍꯥꯏꯁꯤꯔꯥ ꯃꯤꯠꯁꯇꯣ ꯐꯖꯗ꯭ꯔꯗꯤ ꯑꯗꯨꯝ ꯌꯦꯡꯗꯦ ꯃꯦꯠꯁ ꯈꯔ ꯐꯖꯕ ꯅꯨꯃꯤꯠꯇ ꯑꯗꯨꯝ ꯌꯦꯡꯉꯦ
ꯑꯣ ꯅꯪ ꯉꯔꯥꯡ ꯉꯔꯥꯡ ꯌꯦꯡꯕ꯭ꯔꯣ ꯉꯁꯤꯗꯣ
ꯉꯁꯤ ꯅꯨꯡꯗꯥꯡꯗꯨꯔꯣ
ꯉꯁꯤ ꯄꯨꯡ ꯑꯃ ꯃꯈꯥꯏꯒ
ꯎꯝ ꯑꯗ ꯑꯗꯨ ꯌꯦꯡꯗꯦ ꯊꯦꯡꯃꯟꯕꯒꯤ ꯑꯁ ꯌꯥꯗꯦ ꯇꯨꯝꯕꯁꯦ ꯇꯨꯝꯗ꯭ꯔꯗꯤ ꯌꯥꯝ ꯋꯥꯏꯑꯕ
ꯍꯣꯏ
ꯃꯤꯁ ꯈꯔ ꯐꯖꯕ ꯑꯗꯨꯒꯨꯝꯕꯣꯏ ꯑꯩꯒꯤ ꯐꯦꯚꯣꯔꯥꯏꯠ ꯇꯤꯝꯒꯨꯝꯕ ꯆꯪꯉꯗꯤ ꯑꯗꯨꯝ ꯌꯦꯡꯉꯦ ꯊꯦꯡꯉꯁꯨ
ꯑꯗꯨ ꯄꯣꯔꯇꯨꯒꯥꯜꯒ ꯏꯁꯄꯦꯟ ꯇꯥꯕ ꯅꯠꯇ꯭ꯔꯣ ꯍꯟꯗꯛꯁꯦ ꯍꯌꯦꯡ ꯍꯥꯡꯆꯤꯛ ꯍꯥꯡꯆꯤꯛ ꯃꯥꯜꯂꯦꯕꯣ
ꯍꯌꯦꯡꯔꯣ ꯅꯠꯇ꯭ꯔ ꯍꯪꯆꯤꯠ ꯑꯣꯏꯕ꯭ꯔꯥ ꯈꯪꯗ꯭ꯔꯦ ꯀꯥꯎꯔꯦ
ꯑꯁ ꯑꯗꯨ ꯃꯦꯠꯆꯇꯨ ꯐꯖꯒꯗꯧ ꯃꯣꯠꯂꯦ
ꯍꯣꯏ ꯑꯣ ꯄꯣꯔꯇꯨꯒꯜꯒꯒꯥ ꯏꯁꯄꯦꯟ ꯀꯣ
ꯍꯣꯏ ꯑꯗꯨꯒ ꯕ꯭ꯔꯥꯖꯤꯜꯒ ꯀꯅꯥꯅꯦꯕ ꯑꯃꯨꯛ ꯀꯥꯎꯈ꯭ꯔꯦ
ꯕ꯭ꯔꯥꯖꯤꯜꯒ ꯕ꯭ꯔꯥꯖꯤꯜꯒ ꯀꯩꯅꯣꯅꯤ ꯅꯣꯔꯋꯦꯅꯦ ꯊꯦꯡꯅꯒꯗꯧꯔꯦ ꯐꯖꯒꯅꯤ ꯊꯦꯡꯖ ꯑꯗꯨꯝ ꯌꯥꯕ ꯇꯤꯝ ꯉꯥꯛꯇꯅꯦꯕ ꯍꯧꯖꯤꯛꯇꯤ ꯂꯩꯕꯁꯦ ꯏꯔꯥꯏꯔꯥꯏꯕꯗꯤ ꯅꯠꯇ꯭ꯔꯦꯕ
ꯍꯣꯏ ꯔꯣꯡ ꯑꯣꯐ ꯁꯤꯛꯁꯇꯤꯟ ꯀꯥꯈ꯭ꯔꯦꯀꯣ
ꯑꯥ ꯑꯗꯨꯒꯤꯅꯤ
ꯀ꯭ꯋꯥꯇꯔ ꯐꯥꯏꯅꯦꯜ ꯁꯦꯃꯤꯐꯥꯏꯅꯦꯜ ꯑꯁ ꯑꯗꯨ ꯅꯅꯥꯈ꯭ꯔꯦꯅꯤ
ꯎꯝ ꯕꯣꯜ ꯌꯦꯡꯕ ꯍꯧꯔꯅꯤꯍꯦ ꯍꯟꯗꯛꯇꯤ
ꯍꯣꯏ ꯍꯣꯏ ꯀ꯭ꯋꯥꯇꯔ ꯐꯥꯏꯅꯦꯜꯒ ꯁꯦꯃꯤ ꯐꯥꯏꯅꯦꯜꯁꯦ ꯈ꯭ꯋꯥꯏꯗꯒꯤ ꯅꯨꯡꯉꯥꯏꯒꯗꯕꯅꯤ ꯍꯧꯖꯤꯛ ꯅꯨꯡꯉꯥꯏꯕ ꯍꯧꯔꯦꯕꯀꯣ
ꯎꯝ ꯑ ꯐꯥꯎꯔꯦ ꯅꯨꯡꯉꯥꯏꯔꯦ
ꯍꯣꯏ ꯑꯩꯁꯨ ꯉꯔꯥꯡ ꯃꯣꯔꯣꯛꯀꯣꯒ ꯀꯅꯥꯗꯥꯒꯤꯗꯨꯝ ꯌꯦꯡꯉꯦꯕꯀꯣ ꯃꯔꯨꯞꯀ ꯌꯥꯝ ꯀꯂꯅꯦ ꯉꯥꯝꯈ꯭ꯔꯦ
ꯑꯥ ꯑꯩꯗꯤ ꯃꯣꯏ ꯈꯔ ꯌꯦꯡꯂꯒ ꯑꯗꯨꯝ ꯇꯨꯝꯊꯣꯛꯈ꯭ꯔꯦ
ꯑ
ꯇꯨꯝꯅꯤꯡꯃꯟꯗꯅꯀꯣ
ꯍꯣꯏ
ꯐꯣꯜꯗꯨꯣ ꯌꯦꯡꯗ꯭ꯔꯦꯕ
ꯑꯣ ꯑꯩ ꯉꯔꯥꯡ ꯃꯣꯔꯣꯛꯀꯣ ꯁꯞꯄꯣꯔꯠ ꯇꯧꯕꯤꯔꯥ ꯈꯪꯗꯦ ꯇꯨꯝꯗ꯭ꯔꯦ ꯑꯗꯨꯝꯡꯉ
ꯎꯝ ꯑꯗꯨꯝ ꯂꯥꯏꯗ ꯉ ꯅꯝꯕꯔ ꯅꯠꯇ꯭ꯔꯒ ꯑꯅꯤꯃꯛ ꯑꯗꯨꯝ ꯐꯖꯅ ꯁꯥꯟꯅꯕ꯭ꯔꯣ
ꯂꯩꯩꯅ ꯉꯝꯈ꯭ꯔꯦꯗ ꯀꯅꯥꯗꯥꯗꯨ ꯒꯣꯜ ꯑꯃꯐꯥꯎ ꯆꯍꯟꯗꯦ ꯃꯣꯔꯣꯀꯣꯅ ꯑꯍꯨꯝ ꯆꯥꯏꯈ꯭ꯔꯦ
ꯑꯣꯍꯣ ꯑꯗꯨꯗꯤ ꯂꯥꯏꯅ ꯉꯝꯈ꯭ꯔꯦꯅꯦ
ꯍꯣꯏ ꯍꯣꯏ ꯀꯟꯕꯨꯗꯤ ꯀꯠꯂꯦꯕꯀꯣ ꯀꯅꯥꯗ ꯑꯗꯣ
ꯑꯥ
ꯃꯣꯏꯗꯨ ꯒꯣꯜꯗ ꯑꯦ ꯇꯤ ꯑꯦꯝ ꯍꯥꯏꯗꯕ ꯂꯥꯛꯇꯣ ꯈꯔ ꯂꯩꯗꯕ ꯃꯥꯜꯂꯦ ꯃꯣꯏꯗꯣ
ꯎꯝ ꯎꯝ ꯑꯗꯨꯗꯤꯅꯦ
ꯀꯣꯟ ꯑꯗꯨꯝ ꯁꯦꯠꯈ꯭ꯔꯦ
ꯑꯗꯨꯝ ꯃꯣꯏ ꯀꯟꯇ꯭ꯔꯤꯗ ꯑꯗꯨꯝ ꯒꯣ ꯆꯟꯕ ꯍꯩꯕ ꯍꯩꯇꯕ ꯀꯟꯇ꯭ꯔꯤ ꯑꯗꯨꯝ ꯌꯥꯎꯋꯅꯦ ꯐꯖꯅ ꯁꯅꯕ ꯍꯩꯔꯒ ꯑꯦꯇꯦꯝ ꯇꯧꯕ ꯀꯣ ꯆꯟꯕ ꯍꯩ ꯐꯠꯇꯕ ꯑꯗꯨꯝ ꯌꯥꯎꯋꯦ
ꯍꯣꯏ ꯃꯣꯏ ꯒꯣꯜ ꯆꯦꯟꯁ ꯍꯥꯏꯗꯕꯀꯣ
ꯎꯝ ꯏꯁꯄꯦꯟꯁꯨ ꯁꯨꯃꯥꯏꯅ ꯇꯧꯕꯅꯦ ꯁꯄꯦꯟꯁꯨ ꯈꯔ ꯋꯥꯏꯑ ꯒꯣꯜ ꯆꯟꯕꯗꯣ
ꯍꯣꯏ
ꯁ꯭ꯄꯦꯟꯁꯤꯡꯁꯨ
ꯎꯝ
ꯃꯣꯏ ꯄꯆꯒꯨꯝꯕ ꯃꯣꯏꯒꯤ ꯄ꯭ꯂꯦꯗꯣ ꯑꯗꯨꯝ ꯐꯖꯩ ꯑꯣ
ꯍꯣꯏ ꯖꯔꯃꯅꯤꯁꯨꯣ ꯀꯃꯍꯥꯏ ꯁꯤꯕ꯭ꯔꯥ ꯍꯥꯏꯕꯅꯤꯅꯗꯤ ꯖꯔꯃꯅꯤ ꯌꯥꯝ ꯍꯩꯕ ꯅꯠꯇ꯭ꯔꯣ
ꯎꯝ ꯈꯪꯗꯦ ꯑꯩꯗꯤ ꯀꯥꯒꯗ꯭ꯔꯥ ꯍꯥꯏꯕꯅꯤ ꯎꯝ
ꯃꯄꯥꯥꯟꯁꯤꯃꯨꯛ ꯁꯤꯔꯦ ꯑꯁ ꯄꯥꯝ ꯃꯨꯈ꯭ꯔꯦꯗꯀꯣ ꯑꯩꯗꯤ
ꯖꯄꯥꯟꯁꯨ ꯑꯁ ꯅꯨꯡꯁꯤꯌꯦꯦ ꯃꯣꯏ ꯇꯤꯝꯗꯨ
ꯑꯣ ꯊꯋꯥꯏ ꯌꯥꯝꯅ ꯅꯠꯇꯦ ꯖꯄꯥꯟ ꯁꯞꯄꯣꯔꯠ ꯇꯧꯔꯒ ꯑꯃꯨꯛ ꯁꯤꯈꯤꯕ
ꯎꯝ ꯎꯝ ꯈꯪꯗꯦ ꯅꯛ ꯃꯔꯛꯁꯦ ꯀꯅꯥꯅ ꯁꯤ ꯐꯦꯅꯦꯜ ꯀꯥꯒꯗ꯭ꯔꯣ ꯍꯥꯏ